ꯍꯜꯂꯣ
ꯅꯨꯡꯉꯥꯏꯔꯤꯕꯣ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯌꯥꯝ ꯌꯥꯝ ꯂꯦꯝꯅꯒ ꯌꯥꯝ ꯂꯦꯝꯅꯒ ꯈꯨꯝꯃꯤꯀꯣ
ꯂꯥꯏꯞꯁ꯭ꯇꯥꯏꯜ ꯂꯥꯏꯞ ꯁ꯭ꯇꯥꯏꯜ ꯈꯔ ꯅꯨꯡꯉꯥꯏꯕꯒꯤꯅꯦ
ꯑꯁ ꯅꯣꯏꯒꯤ ꯂꯥꯏꯞ ꯁ꯭ꯇꯥꯏꯜꯁꯦ ꯑꯩꯁꯨ ꯄꯥꯝꯃꯤꯅꯦ ꯈꯔ ꯈꯔ ꯀꯥꯏꯕ ꯌꯥꯒꯗꯔ ꯑꯩꯒꯤꯁꯨ
ꯏꯁ ꯌꯥꯗꯦꯍꯦ ꯑ ꯍ ꯍ ꯌꯥꯗꯦ
ꯑꯩ ꯍꯟꯗꯛ ꯃꯔꯛ ꯑꯩ ꯂꯥꯏꯞ ꯁ꯭ꯇꯥꯏꯜꯁꯦ ꯌꯥꯗꯦꯕꯀꯣ ꯑꯗ ꯑꯩꯁꯨ ꯅꯣꯏꯒꯨꯝꯅ ꯑꯩꯁꯨ ꯅꯣꯏꯒꯨꯝꯅ ꯑꯥ ꯂꯩꯅꯤꯡꯕ ꯍꯥꯏꯇꯥꯔꯦꯅꯦ ꯈꯔ ꯄꯤꯕ ꯌꯥꯔꯗꯤ ꯄꯤꯕꯤꯌꯣꯕ
ꯑ ꯍ ꯍꯤ ꯍꯤ ꯈꯔ ꯋꯥꯠꯂꯤꯌꯦ ꯀꯥꯏꯊꯣꯛꯅꯤꯡꯉꯥꯏ
ꯎꯝ ꯀꯔꯝ ꯀꯥꯟꯗ ꯑꯥ ꯀꯩꯅꯣ ꯑꯥ ꯑꯋꯥꯠꯄꯗꯣ ꯃꯦꯟꯗꯣꯏꯅꯣ ꯀꯔꯝ ꯀꯥꯟꯗꯅꯣ ꯑꯩ ꯑꯩꯁꯨ ꯌꯥꯝ ꯄꯥꯝꯕ ꯍꯥꯏꯇꯥꯔꯦ
ꯆꯍꯤ ꯑꯃ ꯋꯥꯠꯂꯤꯗ
ꯑꯁ ꯆꯍꯤ ꯑꯃ ꯉꯥꯏꯗꯣꯏꯕ ꯑꯩ ꯑꯁ ꯍꯤ ꯍꯤ ꯍꯤ ꯍꯤ ꯀꯩ ꯏꯟꯖꯥꯡ ꯆꯥꯒꯦ
ꯆꯥꯗ꯭ꯔꯤꯌꯦ ꯊꯣꯡꯗꯤ ꯊꯣꯡꯕ ꯂꯣꯏꯔꯦ ꯅꯥꯀꯨꯞꯄꯤꯒ ꯑꯂꯨ ꯈꯥꯃꯦꯟ ꯅꯣꯏꯗꯤ
ꯍꯦꯟꯖꯥꯡꯕꯨꯗꯤ ꯑꯗꯨꯝ ꯃꯥꯟꯅꯩ ꯅꯥꯀꯨꯞꯄꯤ ꯑꯗꯨꯗ ꯉꯥ ꯑꯌꯥꯏꯕꯗꯣ ꯈꯔ ꯍꯥꯞꯄꯗꯤ ꯍꯥꯎꯕꯅꯦ
ꯑꯥ ꯀꯅꯥꯅ ꯊꯣꯡꯕ꯭ꯔꯣ
ꯑꯩꯈꯣꯏꯔꯣ ꯑ ꯑꯍ ꯑꯦ ꯑꯩ ꯍꯟꯗꯛ ꯆꯥꯛ ꯊꯣꯡꯕ ꯐꯪꯗ꯭ꯔꯦ ꯑꯩ ꯔꯤꯇꯥꯌ꯭ꯔ ꯆꯠꯂꯦꯕꯀꯣ ꯆꯥꯛꯀꯤ
ꯑꯥ
ꯆꯥꯛ ꯊꯣꯡꯗꯕ ꯊꯥ ꯑꯃ ꯁꯨꯔꯦ ꯑꯩ ꯑꯩ ꯏꯆꯦꯅ ꯊꯣꯡꯕꯅꯦ ꯉ
ꯗꯒꯤ
ꯑꯩ ꯂꯥꯏꯞ ꯁ꯭ꯇꯥꯏꯜꯗꯣ ꯂꯥꯏꯞ ꯁ꯭ꯇꯥꯏꯜ ꯍꯦꯟꯕ ꯅꯠꯇꯦ ꯇꯟꯕꯩꯅꯦ ꯎꯄꯥꯏ ꯂꯩ ꯎ ꯎ ꯎ ꯎ ꯑꯩꯈꯣꯏ ꯑꯩꯈꯣꯏ ꯆꯦꯅ ꯊꯣꯡꯉꯦ ꯉꯁꯤ ꯉꯔꯥꯡ ꯏꯚꯤꯅꯤꯡꯗꯅ ꯏꯅꯥꯎꯄꯥ ꯑꯃ ꯊꯣꯡ ꯑꯩꯅ ꯀꯔꯝ ꯀꯥꯟ ꯊꯣꯡꯗꯣꯏꯅꯣ ꯈꯪꯗ꯭ꯔꯦ ꯑꯩ ꯉꯥꯟꯇꯥ ꯆꯠꯂꯦ
ꯌꯥꯝ ꯐꯩꯅꯥ
ꯎꯝ
ꯆꯥꯗ꯭ꯔꯤ ꯍꯥꯏꯕ꯭ꯔꯣ
ꯆꯥꯗ꯭ꯔꯤꯌꯦ ꯑꯦ ꯑꯩ ꯆꯥꯔꯦ ꯍꯣꯏ ꯅꯪ
ꯑꯩꯗꯤ ꯉꯁꯥꯏ ꯌꯥꯝ ꯉꯟꯅ ꯆꯥꯔꯦ ꯄꯨꯡ ꯃꯥꯄꯟ ꯑꯗꯥꯏꯗ ꯆꯥꯔꯦ ꯆꯥꯛꯇꯤ ꯑꯗꯨꯝ ꯉꯜꯂꯦ ꯍꯟꯗꯛꯇꯤ
ꯀꯩꯗꯧꯔꯤꯅꯣ ꯍꯧꯖꯤꯛꯇꯤ
ꯀꯩꯁꯨ ꯇꯧꯗꯦ ꯂꯩꯁꯥꯕꯤꯕꯨ ꯐꯣꯟ ꯇꯧꯋꯦ
ꯂꯩꯩꯁꯥꯕꯤ ꯀꯌꯥꯝ ꯂꯩꯔꯒꯦ ꯅꯪꯒꯤ
ꯂꯩꯇꯦꯗ ꯀꯥꯏ ꯎꯝ ꯊꯦꯝ ꯑꯩꯈꯣꯏꯗꯤ ꯀꯩꯅꯣ ꯇꯧꯕꯅꯤꯅ ꯃꯤ ꯄꯤꯛꯄꯅꯤꯅꯀꯣ ꯑꯗꯨꯒ ꯃꯤ ꯄꯤꯛꯄꯅꯦ ꯅꯦꯝꯁꯨ ꯅꯦꯝꯃꯦ ꯁꯛꯁꯨ ꯅꯣꯏꯒꯨꯝꯅ ꯐꯖꯗꯦ ꯑꯗꯣ ꯌꯥꯝ ꯇꯥꯡꯕ ꯍꯥꯏꯇꯥꯔꯦꯅꯦ ꯑꯩꯈꯣꯏꯒꯤ ꯐꯪꯕꯗꯣ ꯅꯨꯄꯤ ꯐꯪꯕꯁꯦ ꯌꯥꯝ ꯇꯥꯡꯗꯧ ꯃꯥꯜꯂꯦꯕꯨ ꯅꯨꯄꯤꯒ ꯌꯨꯝꯒ ꯄꯥꯟꯗꯧ ꯄꯥꯟꯕ ꯐꯪꯗꯧ ꯃꯥꯟꯗꯦ ꯁꯛꯁꯤꯒ ꯌꯥꯗꯦꯕ
ꯇꯥꯡꯕꯒꯤ ꯅꯠꯇꯦ ꯃꯇꯝ ꯈꯔ ꯋꯥꯠꯄꯒꯤꯅꯦ ꯅꯪꯒꯤꯗꯨ
ꯑꯁ ꯃꯇꯝꯁꯦ ꯑꯥ ꯀꯩꯅꯣ ꯁꯨꯔꯕꯅꯦ
ꯏꯁ ꯄꯩꯁꯥ ꯄꯥꯏꯔꯗꯤ ꯀꯥꯏꯗꯒꯤ ꯅꯨꯄꯤꯁꯤꯡ
ꯄꯩꯁꯥ ꯄꯩꯁꯥꯁꯨ ꯄꯥꯏꯗꯦ ꯁꯛꯁꯨ ꯊꯤꯌꯦ ꯅꯦꯝꯁꯨ ꯅꯦꯝꯃꯦ ꯑꯗꯨꯒ ꯃꯤꯒꯨꯝꯅ ꯍꯩꯁꯨ ꯍꯩꯇꯦ
ꯏꯁꯁ ꯅꯦꯝꯔꯁꯨ ꯄꯩꯁꯥ ꯄꯥꯏꯔꯗꯤ ꯂꯣꯏꯔꯦ ꯀꯩꯅꯣ
ꯎꯝ ꯈꯪꯖꯗ꯭ꯔꯦ ꯄꯨꯡ ꯀꯌꯥꯗ ꯆꯥꯛ ꯆꯥꯗꯣꯏꯕ ꯅꯪꯗꯤ
ꯈꯪꯗꯦ
ꯈꯪꯗꯦ ꯀꯩꯒꯤ ꯈꯪꯗꯕ꯭ꯔꯣ
ꯆꯥꯛ ꯂꯥꯟꯗ꯭ꯔꯤꯐꯥꯎ ꯆꯥꯗꯕꯅꯦ ꯑꯩꯈꯣꯏꯗꯤ
ꯄꯨꯡ ꯀꯌꯥꯗꯥꯥ ꯍꯧꯒꯠꯀꯦ
ꯄꯨꯡ ꯃꯥꯄꯟꯔ ꯈꯪꯗꯦ
ꯑꯗꯨꯗꯤ ꯄꯨꯡ ꯃꯥꯄꯟ ꯍꯣꯔꯦꯟ ꯄꯨꯡ ꯕꯥꯔꯣꯗ ꯆꯥꯕ ꯌꯥꯏ
ꯑꯗꯨꯃꯥꯏꯅ ꯆꯥꯕꯅꯤ
ꯀ꯭ꯂꯥꯁꯁꯨ ꯆꯠꯇ꯭ꯔꯕꯣ ꯍꯟꯗꯛ
ꯍꯥꯥ
ꯀ꯭ꯂꯥꯁ ꯀ꯭ꯂꯥꯁꯁꯨ ꯆꯠꯇ꯭ꯔꯕꯣ
ꯑꯣ ꯆꯠꯇꯔꯦ ꯑꯩꯈꯣꯏ ꯀ꯭ꯂꯥꯁꯇꯣ ꯂꯣꯏꯔꯦꯕꯀꯣ ꯀ꯭ꯂꯥꯁ ꯂꯣꯏꯔꯦ ꯑꯩꯈꯣꯏ ꯑꯦꯛꯖꯥꯝ ꯊꯥꯅꯤꯡꯉꯥꯏ ꯑꯗꯨꯝ ꯄ꯭ꯔꯤꯄꯦꯌꯔ ꯇꯧꯔꯒ ꯂꯩ
ꯐꯥꯏꯅꯦꯜ ꯐꯥꯏꯅꯦꯜ ꯁꯦꯃꯤꯁꯇꯔ ꯑꯣꯏꯗꯣꯏꯅꯤꯀꯣ
ꯅꯠꯇꯦꯍꯦ ꯁꯦꯀꯦꯟꯅꯦ ꯀꯩ ꯀꯥꯏꯗꯒꯤ ꯐꯥꯢꯅꯦꯜꯗꯤ ꯅꯦꯛꯁ ꯏꯌꯔꯗ
ꯑꯣ ꯃꯤꯗꯤ ꯃꯥꯁꯇꯔꯁꯨ ꯂꯣꯏꯒꯗꯧꯔꯦꯅꯦ
ꯑꯁ ꯃꯥꯁꯇꯔ ꯂꯣꯏꯒꯗꯧꯔꯦ ꯑꯗꯨꯒ ꯑꯟꯏꯝꯄ꯭ꯂꯣꯏꯃꯦꯟꯠ
ꯅꯠꯇꯦ ꯅꯠꯇꯦ ꯉꯔꯥꯡ ꯅꯣꯏꯒꯤ ꯅꯣꯏ ꯗꯤ ꯑꯦꯝꯗꯔꯥ ꯐ꯭ꯔꯦꯁꯔꯁ ꯃꯤꯠ ꯇꯧꯕ ꯅꯪ ꯁ꯭ꯇꯦꯇꯁ ꯊꯥꯒꯠꯄꯗꯣ
ꯐ꯭ꯔꯦꯁꯔꯁ ꯃꯤꯠ ꯅꯠꯇꯦ ꯐꯦꯔꯋꯦꯜꯅꯦꯕ
ꯑꯣ ꯑꯣ ꯐꯦꯔꯋꯦꯜꯅꯦꯀꯣ ꯑꯣ ꯅꯨꯡꯉꯥꯏ ꯅꯨꯡꯉꯥꯏꯔꯝꯃꯅꯤꯅꯦꯀꯣ
ꯑꯁ ꯅꯨꯡꯉꯥꯏꯇꯦ ꯀꯥꯏꯗꯒꯤ ꯄꯩꯁꯥꯗꯤ ꯄꯩꯁꯥꯗꯤ ꯆꯥ ꯆꯥꯝꯃꯉꯥ ꯆꯥꯝꯃꯉꯥ ꯀꯟꯇ꯭ꯔꯤꯕ꯭ꯌꯨꯠ ꯇꯧꯕꯅꯦꯕꯀꯣ ꯑꯗꯨꯒ ꯃꯣꯏꯅ ꯔꯤꯐ꯭ꯔꯦꯁꯃꯦꯟꯠ ꯄꯤꯖꯕꯗꯣ
ꯂꯨꯄꯥ ꯆꯥꯝꯃ
ꯍꯟꯗ꯭ꯔꯦ ꯆꯥꯝꯃ ꯆꯥꯝꯃꯒꯤꯁꯨ ꯁꯨꯔꯝꯃꯣꯏ
ꯑꯗꯨꯗꯤ ꯍꯦꯟꯃꯟꯗ꯭ꯔꯣ
ꯑꯃ ꯌꯥꯝ ꯄꯤꯛꯄꯗꯣ ꯑꯃꯅꯦ ꯑꯗꯨꯒ
ꯎꯝ
ꯍꯋꯥꯏ ꯀꯩꯅꯣ ꯕ꯭ꯔꯥꯎꯟ ꯉꯧꯕꯗꯣ ꯑꯗꯨꯅꯦ ꯗꯨꯒꯥ ꯁꯂꯥꯗ
ꯐꯤꯌꯔꯋ‌ꯦꯜ ꯑꯣꯏꯕꯅꯤꯅ ꯀꯩꯅꯣ ꯇꯧꯕ ꯃꯥꯜꯂꯦ ꯅꯣꯏꯒꯤ ꯁꯤꯅꯤꯌꯔꯁꯤꯡꯒꯤ ꯄ꯭ꯔꯥꯖꯦꯟꯒꯨꯝꯕ ꯂꯧꯕ ꯃꯥꯜꯂꯦ ꯒꯤꯐ ꯈꯨꯝꯕ
ꯑꯥ
ꯌꯥꯝꯃꯦ
ꯅꯣꯏ ꯅꯣꯏꯒꯤꯁꯨ ꯃꯇꯝ ꯂꯥꯛꯀꯅꯤꯅ ꯑꯗꯨꯕꯨꯗꯤ ꯅꯣꯏꯅ ꯎꯝ ꯂꯨꯄꯥ ꯆꯥꯝꯃꯥ ꯊꯥꯗꯕꯗ ꯅꯣꯏꯒꯤꯁꯨ ꯑꯃꯨꯛ ꯃꯇꯝ ꯂꯥꯛꯀꯅꯤꯅ ꯑꯗꯨꯕꯨꯗꯤ
ꯑꯗꯨ ꯑꯣꯏꯔꯁꯨ ꯑꯣꯔꯒꯅꯥꯏꯖꯤꯡ ꯀꯃꯤꯇꯤꯗꯨ ꯃꯣꯏꯗꯣ ꯀꯩꯅꯣ ꯇꯧꯋꯦ ꯍꯥꯏꯇꯥꯔꯦꯅꯦ ꯈꯪꯗ‌ꯦ
ꯎꯝ ꯑꯗꯨꯗꯤ ꯈꯪꯖꯗ꯭ꯔꯦ
ꯅꯣꯏꯗ ꯑꯂꯨ ꯀꯦꯖꯤꯗ ꯀꯌꯥ ꯂꯧꯒꯦ
ꯈꯪꯗꯦ ꯑꯂꯨꯁꯨ ꯂꯧꯗꯕ ꯀꯨꯏꯔꯦ ꯑꯩ ꯀꯤꯠꯆꯟꯗꯒꯤ ꯗꯤ ꯄꯥꯔꯃꯦꯟ ꯑꯩ ꯔꯤꯖꯥꯏꯟ ꯆꯠꯂꯦꯕ ꯑ ꯈꯪꯗ꯭ꯔꯦ ꯍꯤꯖꯥꯏꯟ ꯀꯨꯟꯃꯉꯥ ꯍꯥꯏꯔ ꯀꯩꯅꯣꯝ ꯍꯥꯏꯕꯅꯦ ꯀꯨꯟꯊ꯭ꯔꯥꯗꯤ ꯁꯨꯗꯕ ꯃꯥꯜꯂꯦ
ꯀꯩ ꯍꯥꯏꯒꯦ ꯇꯧꯕꯅꯣ ꯅꯪꯗꯣ ꯅꯪ ꯍꯧꯖꯤꯛ ꯍꯥꯏꯔꯤꯗꯣ ꯗꯤ ꯑꯦꯝ ꯗꯤ ꯑꯦꯝ ꯍꯥꯏꯔꯤꯗꯣ
ꯗꯤ ꯑꯦꯝꯒꯤ ꯃꯤ ꯄꯨꯟꯅ ꯁꯇ꯭ꯔꯥ ꯀꯌꯥ ꯁꯨꯒꯦ ꯍꯥꯏꯕ ꯃꯥꯁꯇꯔꯒꯤ
ꯈꯪꯗꯦ ꯗꯤꯄꯥꯔꯠꯃꯦꯟꯗꯣ ꯗꯨꯝ ꯀꯩꯅ‌ꯣ ꯑꯇꯣꯞ ꯑꯇꯣꯞꯄꯒꯤ ꯑꯣꯏꯕꯒꯤ ꯈꯪꯗꯦ ꯇꯣꯇꯦꯜꯗꯤ
ꯎꯝ
ꯑꯗꯣ ꯑꯩꯈꯣꯏꯒꯤꯗꯤ ꯐꯤꯞꯇꯤ ꯍꯦꯜꯂꯦꯕꯀꯣ ꯑꯩꯈꯣꯏ ꯁ‌ꯦꯃ‌ꯦ ꯁꯦꯀꯦꯟ ꯁꯦꯃꯤꯁꯇꯔꯒꯤꯗꯤ
ꯑꯥ ꯌꯥꯝ ꯃꯤꯍꯦ ꯌꯥꯝꯃꯦꯀꯣ ꯑꯗꯨꯗꯤ
ꯌꯥꯝꯃꯦ ꯍꯣꯏ
ꯍꯝ
ꯍꯦꯟꯒꯠꯀꯅꯤ ꯑꯃꯨꯛ ꯀꯩꯅꯣ ꯊꯥꯠ ꯊꯥꯠ ꯁꯦꯃꯤꯁꯇꯔ ꯀꯥꯕ ꯃꯇꯝꯗ
ꯎꯝ ꯑꯅꯧꯕ ꯑꯅꯧꯕ ꯀꯥꯡꯕꯨ ꯑꯃ ꯂꯥꯛꯑꯅꯤ ꯑꯥ ꯑꯣ ꯀꯩꯅꯣꯒꯤ ꯃꯣꯏ ꯑꯩꯠ ꯁꯦꯃꯤꯁꯇꯔ ꯐꯥꯎ ꯇꯝꯕ ꯂꯣꯏꯕ ꯀꯥꯡꯕꯨꯗꯨ ꯑꯃꯨꯛ ꯂꯥꯛꯇꯣꯏꯅꯦꯕꯀꯣ ꯫
ꯍꯣꯏ ꯑꯗꯨꯒꯤ ꯍꯦꯡꯒꯠꯂꯛꯀꯅ‌ꯦꯕ ꯫
ꯑꯗꯨꯗꯤ ꯅꯨꯡꯉꯥꯏꯔꯅꯤꯅꯦ ꯫
ꯑꯝ ꯅꯨꯡꯉꯥꯏꯗꯧ ꯃꯥꯟꯗꯦ ꯃꯤ ꯌꯥꯝꯒ꯭ꯔꯗꯤ ꯫
ꯅꯪꯒꯤ ꯅꯃꯥꯟꯅꯕꯤ ꯑꯃꯗꯨꯁꯨ ꯗꯤ ꯑꯦꯝꯗ ꯂꯥꯛꯀꯅꯤ ꯍꯥꯏꯕ꯭ꯔꯥ ꯊꯤꯌꯥꯝꯗ‌ꯣ
ꯃꯥꯗꯣ ꯍꯣꯏ ꯀꯩꯅꯣ ꯑꯦꯟꯇ꯭ꯔꯥꯟꯁ ꯑꯦꯟꯇ꯭ꯔꯥꯟꯁꯒꯨꯝꯕ ꯅꯣꯇꯤꯐꯤꯀꯦꯁꯟ ꯂꯥꯛꯑꯗꯤ ꯍꯥꯏꯔꯛꯑꯣꯗꯤ ꯍꯥꯏꯌꯦꯕꯀꯣ ꯑꯗꯨꯒ ꯃꯥꯅ ꯍꯥꯏꯕꯗꯣ ꯫
ꯁꯤꯠꯇꯣ ꯇ‌ꯦꯟ ꯇꯦꯟ ꯄꯥꯔꯁꯦꯟꯗꯤ ꯀꯩꯅꯣ ꯇꯦꯟ ꯍꯥꯏꯕ꯭ꯔ ꯀꯔꯤꯔ ꯔꯤꯖꯥꯞ ꯇꯧꯈ꯭ꯔꯦ ꯗꯤ ꯑꯦꯝ ꯁꯥꯇ꯭ꯔꯥꯁꯤꯡꯒꯤ ꯑꯗꯨꯒꯤ ꯫ ꯐꯪꯗꯧ ꯃꯥꯟꯗꯦ ꯍꯥꯏꯌꯦ ꯃꯥꯗꯨ ꯑꯩꯅ ꯑꯗꯨ ꯑꯣꯏꯔꯁꯨ ꯑꯦꯟꯇ꯭ꯔꯥꯟꯁ ꯊꯥꯔꯗꯤ ꯑꯗꯨꯝ ꯁꯦꯂꯦꯛꯁꯟ ꯐꯪꯒꯅꯤ ꯍꯥꯏꯕꯤꯕꯅꯤ
ꯀꯔꯝ ꯑꯦꯟꯇ꯭ꯔꯥꯟꯁꯅ ꯀꯔꯝ ꯀꯥꯟꯗ ꯇꯧꯗꯣꯏꯕ
ꯊꯦꯡꯕꯅꯦ ꯃꯣꯏꯒꯤꯗꯤ ꯅꯍꯥꯟ ꯑꯩ ꯑꯩꯈꯣꯏ ꯇꯧꯕ ꯃꯇꯝꯗꯁꯨ ꯁꯦꯞꯇꯦꯝꯕꯔꯗꯔ ꯇꯧꯕꯅꯦꯕ ꯑꯦꯟꯇ꯭ꯔꯥꯟꯁꯇꯨ
ꯑꯗꯨꯗꯤ ꯃꯇꯝ ꯌꯥꯝ ꯂꯩꯔꯤꯅ
ꯂꯩꯔꯤ ꯀꯨꯌꯝꯁꯤꯒꯤꯗꯤ ꯈꯪꯗꯦ ꯂꯥꯁ ꯏꯌꯥꯔꯗꯨꯗꯤ ꯀꯩꯅꯣ ꯈꯔ ꯀꯔꯤꯅꯔ ꯃꯇꯝꯗꯣ
ꯃꯇꯝ ꯌꯥꯝ ꯂꯩꯔꯤꯗ ꯑꯗꯨꯗꯤ ꯃꯤꯗꯤ ꯃꯁꯇꯔꯒ ꯃꯤꯗꯤ ꯉꯥꯏꯍꯥꯛ ꯂꯩꯔꯗꯤ ꯃꯁꯇꯔꯒ ꯂꯣꯏꯅ ꯂꯣꯏꯁꯤꯜꯂꯅꯤꯀꯣ ꯏꯁꯇꯦꯟꯗꯔ ꯃꯤꯒꯤ ꯏꯁꯇꯦꯟꯗꯔꯗꯤ ꯌꯥꯝ ꯋꯥꯡꯉꯅꯤꯀꯣ
ꯑꯟꯏꯝꯄ꯭ꯂꯣꯏꯃꯦꯟ ꯔꯦꯗ ꯑꯃꯨꯛ ꯖꯣꯏꯟ ꯇꯧꯗꯣꯏꯅꯦ
ꯇꯧꯔꯣꯏ ꯇꯧꯔꯣꯏ ꯅꯪ ꯃꯥꯁꯇꯔ ꯂꯣꯏꯕ ꯀꯥꯡꯕꯨꯗꯤ ꯈꯔ ꯂꯤꯡꯕꯅꯤꯅ ꯑꯦꯛꯖꯥꯝ ꯀꯩ ꯀꯩꯅꯣ ꯇꯧꯔꯁꯨ ꯑꯥꯏꯗꯤꯌꯥ ꯑꯗꯨꯝ ꯂꯩꯕꯅꯦ ꯃꯥꯁꯇꯔ ꯂꯣꯏꯔꯗꯤ ꯑꯦꯛꯖꯥꯝ ꯊꯥꯔꯁꯨ ꯅꯨꯡꯉꯥꯏꯔꯅꯤ ꯑꯗꯨꯒ ꯃꯥꯁꯇꯔꯒ ꯒ꯭ꯔꯦꯖꯨꯋꯦꯠꯀꯁꯦ ꯀꯣꯛ ꯈꯦꯠꯅꯕꯅꯦ ꯅꯣꯏꯅ ꯃꯁꯇꯔ ꯇꯝꯕꯒꯤ ꯈꯪꯗꯕꯩ ꯋꯥꯅꯤ ꯑꯩꯈꯣꯏ ꯃꯥꯁꯇꯔ ꯇꯧꯗꯕ ꯀꯥꯡꯕꯨꯗꯤ ꯈꯪꯉꯦꯕꯀꯣ ꯑꯥꯏꯗꯤꯌꯥ ꯑꯥꯏꯗꯤꯌꯥ ꯌꯥꯝ ꯋꯥꯠꯂꯦꯕ
ꯃꯤꯗꯒꯤ ꯂꯩꯔꯦ ꯑꯗꯨꯗꯤ ꯃꯁꯇꯔ ꯇꯥꯝꯔꯁꯨ ꯄꯪꯉꯗꯤ ꯑꯗꯨꯝ ꯄꯪꯉꯦ
ꯎꯝ ꯂꯩꯇꯦ ꯑꯗꯨ ꯂꯩꯇꯦ ꯑꯩ ꯆꯥꯛ ꯊꯦꯡꯉꯦ ꯅꯪ ꯆꯈꯥꯎꯗꯣ ꯌꯥꯔꯔꯣꯏ ꯆꯥꯛ ꯆꯥꯔꯨꯔꯣ ꯀꯔꯤꯅꯣ ꯁꯦꯔꯥꯟ ꯇꯨꯔꯥꯟ ꯇꯧꯕꯗꯣ ꯇꯧꯔꯛꯀꯅꯨꯅꯦ ꯊꯝꯃꯦꯀꯣ ꯆꯥꯛ ꯆꯥꯥꯔꯣꯀꯣ
ꯍꯣꯏ ꯍꯣꯏ ꯑꯗꯨꯗꯤ